ꯀꯔꯤ ꯇꯧꯕ꯭ꯔꯥ ꯀꯔꯤ ꯇꯧꯕ꯭ꯔꯥ ꯇꯥꯕ꯭ꯔꯣ
ꯇꯌꯦ
ꯀꯔꯤ ꯇꯧꯕ꯭ꯔꯥ
ꯑꯖꯨꯛ
ꯀꯔꯤ ꯇꯧꯕ꯭ꯔꯥ ꯈꯨꯝꯃꯣ ꯀꯔꯤ ꯇꯧꯕ꯭ꯔꯥ
ꯅꯟꯗꯤ
ꯑꯦ
ꯀꯔꯤꯁꯨ ꯇꯣꯗꯦ ꯅ ꯅꯟꯗꯤ
ꯏꯃꯟꯅꯕꯤ ꯂꯥꯏꯔꯤꯛ ꯑꯤꯌꯦ ꯎ ꯎꯔ ꯂꯩꯌꯦ ꯌꯦꯡꯔꯒ ꯂꯩꯌꯦ
ꯑ
ꯅꯪꯗꯤ
ꯑꯩ ꯑꯩ ꯑꯩꯁꯨ ꯀꯔꯤꯁꯨ ꯇꯣ ꯗꯦ
ꯏꯌꯥ ꯅꯩꯏꯒꯤ ꯃꯈꯣꯡꯁꯦ ꯅꯪꯒꯤ ꯃꯈꯣꯡꯁꯦ ꯌꯥꯝ ꯇꯣꯡꯉꯥꯜꯂꯦ
ꯀꯔꯤꯅꯣ
ꯅꯪꯒꯤ ꯃꯈꯣꯟꯁꯦ ꯌꯥꯝ ꯇꯣꯉꯥꯜꯂꯦ ꯅꯠꯇꯦ ꯅꯠꯇꯦ ꯌꯥꯝ ꯒꯥꯔꯂꯤ ꯇꯧꯋꯦ
ꯏ ꯑꯗꯨꯗꯤ ꯑꯩ ꯅꯨꯄꯤꯅꯦ ꯅꯪ ꯅꯨꯄꯥꯔ
ꯑꯩ ꯅꯪꯕꯨ ꯅꯨꯄꯥ ꯍꯥꯏꯅ ꯍꯥꯏꯈ꯭ꯔꯕ꯭ꯔ
ꯅꯨꯄꯥ ꯃꯥꯂꯦꯀꯣ ꯅꯪꯒꯤ ꯕꯣꯏꯁ ꯇꯤ
ꯍꯣꯏ ꯎꯄꯥꯢꯂꯩꯇꯦ ꯏꯁꯣꯔꯅ ꯁꯦꯝꯕꯤꯕꯒꯤ
ꯑꯩꯅ ꯄꯀꯤ ꯇꯧꯒꯅꯤ
ꯐꯀꯤ ꯇꯧꯕ꯭ꯔꯥ ꯐꯀꯤ ꯄꯀꯤ ꯇꯧꯔ ꯕꯀꯤ ꯇꯧꯔ ꯕꯀꯤ ꯇꯧꯔꯥ ꯔꯁꯇꯣꯔꯤ ꯍꯥꯏꯌꯣ ꯑꯩ ꯇꯥꯏꯒꯦ ꯑꯩ ꯀꯔꯤ ꯆꯛ ꯆꯥꯒꯦ
ꯍꯣꯢ
ꯕꯩ ꯑꯩꯈꯣꯏꯁꯦ ꯗꯗꯥꯜꯅꯠ ꯇꯥꯒꯦ ꯍꯥꯏ ꯌꯦꯟ ꯉꯁꯤ ꯌꯦꯟ ꯊꯣꯡ ꯊꯣꯡꯕ꯭ꯔꯥ
ꯌꯦꯟ ꯑ ꯑ ꯑ ꯑꯩꯒꯤ ꯌꯨꯝꯗ ꯌꯦꯟ ꯊꯣꯛꯈ꯭ꯔꯦ ꯊꯣꯛꯌꯦ
ꯀꯔꯤ ꯀꯔꯤ ꯍꯥꯏꯕ
ꯀꯟꯅꯩ ꯀꯅꯅꯥ ꯌꯦꯡ ꯊꯣꯡꯕ꯭ꯔꯥ
ꯑꯣꯏꯒꯤ ꯃꯃꯥꯅ
ꯅꯪꯒꯤ ꯃꯃꯥꯅ ꯑꯣ ꯌꯥꯝ ꯍꯥꯎꯋꯤꯅꯦ ꯑꯗꯨꯒꯤꯗꯤ ꯅꯪꯒꯤ ꯃꯃꯥꯅ ꯊꯣꯡꯔꯗꯤ ꯑꯥꯏꯌꯦ
ꯍꯥꯥ
ꯏ ꯀꯥꯏ ꯌꯥꯏꯗꯦ
ꯏꯀꯥꯏꯒꯨꯅꯨ
ꯏꯀꯥꯏꯒꯨꯅꯨ ꯑꯈꯣꯏꯗꯤ ꯃꯔꯨꯞꯅꯦ
ꯅꯝꯕꯨ ꯏꯀꯥꯢꯌꯦ
ꯀꯔꯤꯅꯣ
ꯑꯦꯟꯗꯤꯀꯣ ꯀꯣꯏꯗꯤ ꯈꯣꯟ ꯏꯀꯥꯏꯕ ꯃꯤꯅꯤꯅꯀꯣ ꯈꯣꯏꯗꯤ
ꯅꯪꯅ ꯈꯪꯉꯤꯅꯦ ꯑꯃꯨꯛꯀ ꯑꯩꯗꯤ ꯑꯪꯅ ꯌꯦꯡꯁꯥ ꯆꯥꯅꯤꯡꯕꯒꯤ ꯂꯥꯑꯦ ꯍꯥꯏꯅ
ꯑꯗꯨꯗꯤ ꯂꯥꯑꯣ ꯆꯥꯎꯑꯣ ꯅꯈꯣꯏꯗꯤ ꯅꯌꯥꯝ ꯅꯪ ꯍꯣꯁꯇꯦ ꯇꯦꯜꯗ ꯂꯩꯀꯣ
ꯍꯣꯏ ꯍꯣꯁꯇꯦꯜꯗ ꯂꯩꯌꯦ ꯅꯪꯗꯤ ꯌꯨꯝꯗ ꯂꯩꯕ꯭ꯔꯥ ꯎꯝ ꯑꯈꯣꯏꯗꯤ ꯏꯟꯇꯦ ꯑꯈꯣꯏꯗꯤꯀꯣ ꯍꯋꯥꯏꯁꯨ ꯊꯣꯡꯉꯦ ꯑꯗꯨꯒ ꯃꯤꯒꯤꯁꯨ ꯃꯦꯒꯤꯅꯆꯥꯥꯒꯦ ꯍꯥꯏꯔꯒ ꯊꯣꯡꯉꯦ
ꯑ ꯑꯗꯨꯗꯤ ꯌꯥꯔꯦ ꯅꯈꯣꯏꯒꯤꯗꯤ ꯅꯈꯣꯏꯒꯤꯁꯨ ꯊꯥꯎꯕ ꯃꯥꯜꯂꯦ ꯊꯣꯏ
ꯌꯥꯝ ꯐꯥꯎꯋꯤꯅꯦ ꯈꯣꯏꯒꯤꯗꯤ ꯑꯣ ꯍꯣ ꯍꯣ
ꯑꯩꯌꯥ ꯅꯥꯟꯗꯤ ꯌꯥꯔꯦ
ꯅꯪꯗꯤ ꯉꯁꯤ ꯀꯔꯤ ꯇꯧꯕ꯭ꯔꯥ
ꯌꯗꯣꯔꯦ
ꯉꯁꯤ ꯑꯩ ꯑꯩꯒꯤ ꯌꯨꯝꯒꯤ ꯑꯥ
ꯎꯝ ꯑꯣ ꯉꯁꯥꯏꯗ ꯅꯪ ꯉꯁꯥꯏꯗ ꯅꯪꯅ ꯍꯥꯏꯕꯗꯨꯔꯥ ꯒꯥꯔꯗꯦꯟ ꯒꯥꯔꯗꯦꯟ ꯇꯧꯔ ꯉꯁꯤ ꯅꯪꯒꯤ ꯏꯃꯥꯅ ꯇꯧ ꯍꯥꯏꯕ꯭ꯔꯥ
ꯑ ꯍꯣꯏ ꯀ꯭ꯂꯤꯟ ꯀ꯭ꯂꯤꯟ ꯇꯧꯋꯦ ꯍꯥꯏ ꯍꯨꯖꯤꯛꯁꯨ ꯌꯥꯝꯅ ꯋꯥꯔꯦ
ꯍꯣꯏ ꯋꯥꯒꯅꯤ ꯋꯥꯒꯅꯤ ꯑꯗꯨꯗꯤ
ꯍꯣꯏ
ꯅꯗꯤꯒꯔꯗꯦꯟꯁꯤ ꯉꯁꯥꯏꯅ ꯏꯁꯤꯡ ꯇꯧꯔ ꯇꯧꯔꯒ ꯂꯩꯌꯦ ꯃꯥꯅꯦ
ꯊꯣꯏ
ꯑꯗꯨ ꯀꯩꯅꯣ ꯅꯪꯁꯦ ꯏꯁꯇꯣꯔꯤ ꯍꯥꯏꯌꯣ ꯑꯩ ꯀꯔꯤꯒꯦ
ꯎꯪ ꯅꯠꯇꯦ ꯅꯪ ꯍꯥꯏꯌꯨ ꯑꯩ ꯑꯩ ꯂꯤꯁꯟ ꯇꯧꯒꯦ
ꯅꯠꯇꯦ ꯅꯪ ꯏꯁꯇꯣꯔꯤ ꯌꯥꯝꯅ ꯈꯪꯕ ꯃꯥꯜꯂꯦ ꯍꯥꯏꯌꯣ ꯀꯩꯅꯣ ꯃꯆꯨ ꯄꯥꯝꯃꯦ ꯑꯩꯀꯣ ꯔꯦꯗ ꯃꯆꯨ ꯄꯥꯝꯃꯦ
ꯑꯣꯀꯦ ꯑꯩ ꯅꯝꯕꯨ ꯁꯨꯁ ꯑꯃ ꯄꯨꯕꯤꯒꯦꯀꯣ ꯅꯪꯒꯤ ꯕꯥꯔꯗꯦ ꯄ꯭ꯔꯖꯦꯟ ꯍꯣꯏ ꯅꯪꯒꯤ ꯕꯔ ꯕꯔꯗꯦ ꯄ꯭ꯔꯖꯦꯟ
ꯍꯣꯏ ꯍꯣꯏ ꯌꯥꯏꯌꯦ ꯀꯔꯤꯅ ꯄꯤꯕ꯭ꯔꯥ ꯔꯦꯠ ꯀꯗꯝꯅ ꯄꯝꯃꯦ
ꯔꯦꯠ ꯀꯂꯔ ꯁ꯭ꯅꯤꯀꯔ ꯔꯦꯠ ꯀꯂꯔ ꯌꯥꯕ꯭ꯔꯣ
ꯏꯁꯅꯤꯀꯔꯔꯥ
ꯑ ꯏꯁꯅꯤ ꯏꯁꯅꯤꯀꯔ
ꯏꯁꯇꯤꯀꯔ ꯔꯥꯏꯁꯅꯤ ꯅꯠꯇꯦ ꯄꯥꯝꯗꯦ ꯄꯤꯡꯅ ꯄꯥꯝ ꯄꯤꯡ
ꯄꯤꯡ ꯄꯥꯝꯃꯦ ꯑꯩꯗꯤ ꯑꯗꯨ ꯑꯗꯨ ꯅꯪꯒꯤ ꯃꯆꯨꯗꯤ ꯀꯔꯤ ꯀꯔꯤ ꯃꯆꯨꯅ ꯄꯥꯝꯃꯦ ꯍꯥꯏꯅ ꯅꯪꯕꯨꯁꯨ ꯕꯥꯔꯗꯦꯗ ꯂꯧꯕꯤꯒꯦ
ꯑꯩꯗꯤ ꯎꯝ ꯕ꯭ꯂꯦꯛ ꯑꯃꯨꯛꯀ ꯄꯔꯄꯜ ꯄꯥꯝꯃꯦꯀꯣ
ꯑꯥ ꯀꯩꯅꯣ ꯌꯦꯂꯣ ꯄꯥꯝꯗꯦ
ꯌꯦꯂꯣ ꯄꯥꯟꯕꯤ
ꯑꯩꯕꯨ ꯄꯩꯔꯣ
ꯅꯠꯑꯦ ꯌꯥꯔꯦ ꯅꯪ ꯅꯪ ꯊ ꯊ ꯊꯤꯔꯣ
ꯂꯩ ꯅ ꯅꯪ ꯄꯤꯒꯦ ꯌꯦꯂꯣ ꯀꯣ ꯌꯦꯜꯂꯣ ꯁꯥꯢꯅꯤꯡ ꯌꯥꯝ ꯐꯖꯩ
ꯍꯣꯏ ꯅꯪꯕꯨ ꯃꯦꯖ ꯇꯧꯕ ꯃꯥꯂꯦ
ꯑꯩꯕꯨꯗꯤ ꯌꯦꯂꯣ ꯄꯝꯗꯦ
ꯑꯩꯁꯨ ꯌꯦꯜꯂꯣ ꯄꯥꯝꯗꯦ
ꯇꯧꯕꯗꯣ
ꯍꯣꯏ ꯑꯗꯨꯗꯤ ꯑꯥꯏ ꯗꯤ ꯀꯥꯔꯠꯅꯦ ꯑꯩ ꯁꯨꯁ ꯀꯨꯝꯕ ꯗ꯭ꯔꯦꯁ ꯀꯨꯝꯕꯗ ꯐꯨꯔꯤꯠ ꯒꯨꯝꯕꯗ ꯑꯩ ꯄꯥꯝꯗꯦꯀꯣ
ꯑꯩꯅ ꯑꯗꯣ ꯅꯪꯕꯨꯀꯣ ꯌꯦꯂꯣꯗꯣ ꯌꯥꯝ ꯆꯥꯟꯅꯩꯑꯦꯕ
ꯍꯣꯏ ꯑꯗꯨ ꯅꯪꯕꯨꯗꯤ ꯑꯩ ꯅꯤꯌꯨ ꯀꯥꯂꯔ ꯄꯨꯔꯛꯑꯦ
ꯅꯤꯌꯨꯝ ꯀꯂꯔ ꯑꯣ ꯐꯖꯒꯅꯤ ꯑꯗꯨꯗꯤ ꯎꯝ ꯈꯪꯉꯦ
ꯎꯝ ꯑꯗꯨꯗꯤ ꯑꯩ ꯄꯨ ꯄꯨꯕꯤꯒꯦ ꯍꯣꯏ ꯌꯥꯝ ꯐꯖꯒꯅꯤ ꯅꯪꯕꯨ ꯌꯥꯝ ꯅꯝꯃꯦ ꯆꯤꯟ ꯇꯧꯕ ꯃꯥꯜꯂꯦ
ꯑꯗꯨꯅꯦ
ꯎꯝ
ꯑꯗꯨ ꯉꯁꯤ ꯀꯔꯤ ꯇꯧꯕ꯭ꯔꯥ
ꯅꯪꯁꯨ ꯑꯅꯤ ꯁꯨꯔꯦ ꯀꯣ ꯍꯧꯖꯤꯛꯅ ꯑꯣ ꯃꯦꯃꯣꯔꯤ ꯄꯋꯥꯔ ꯌꯥꯝꯅ
ꯍꯣꯏ ꯌꯥꯝ ꯌꯥꯝꯅ ꯍ ꯌꯥꯝꯅꯁꯨ ꯑꯍꯟꯕ ꯑꯣꯏꯕꯒꯤ ꯀꯣ
ꯍꯣꯏ
ꯑꯗꯣ ꯍꯌꯦꯡ ꯀꯔꯤ ꯇꯧꯒꯦꯔꯥ
ꯍꯌꯦꯡꯗꯤ ꯍꯌꯦꯡꯁꯨ ꯑꯩꯒꯤ
ꯒꯔꯗꯦꯟ ꯂꯩꯕ꯭ꯔꯥ
ꯌꯦꯗꯣ
ꯅꯪ ꯒꯤ ꯒꯔꯗꯦꯟ
ꯍꯌꯦꯡꯗꯤ ꯑꯥ ꯀꯣꯕꯤꯒꯨꯝꯕꯥ ꯄ꯭ꯂꯥꯟ ꯇꯧꯒꯦꯀꯣ ꯒꯔꯗꯦꯟꯗ
ꯑꯣ ꯑꯣ ꯑꯣ ꯅꯪꯒꯤ ꯒꯔꯗꯦꯟ ꯌꯥꯝ ꯆꯧꯕ ꯃꯜꯂꯦ
ꯍꯣꯏ ꯌꯥꯝ ꯅ ꯆꯧꯋꯦ
ꯑꯁ ꯇꯜꯂꯦꯍꯦ
ꯌꯥꯝꯅ ꯆꯧꯎꯋꯦ ꯅꯪꯁꯨ
ꯂꯥꯛꯒꯦ ꯂꯥꯛꯀꯦꯀꯣ ꯑꯩꯁꯨ ꯌꯥꯕ꯭ꯔꯥ
ꯍꯥꯥ
ꯑꯩ ꯑꯩꯁꯨ ꯅꯪ ꯅꯪꯒꯤ ꯌꯨꯝꯗ ꯂꯥꯛꯀꯦꯗꯤ ꯌꯥꯕ꯭ꯔꯥ
ꯌꯥꯔꯦ ꯂꯥꯛꯑꯣ
ꯑꯣ ꯅꯪ ꯑꯩꯕꯨ ꯄꯤꯛ ꯎꯞ ꯇꯧꯕ ꯂꯑꯣ ꯂꯀꯦꯔ
ꯍꯣꯏ
ꯀꯔꯤꯒꯤ
ꯍꯨꯖꯤꯛ ꯅꯠ ꯅꯅꯔꯥ
ꯍꯧꯖꯤꯛꯅ ꯂꯥꯛꯀꯦꯔꯥ
ꯍꯧꯖꯤꯛ ꯂꯥꯅꯤꯝꯕ꯭ꯔꯣ
ꯈꯪꯗꯦ ꯅꯪꯅ ꯄꯤꯛꯀ ꯇꯧꯔ ꯑꯩꯕꯨ
ꯑꯣ ꯍꯣꯏ ꯑꯩ ꯄꯤꯛ ꯇꯧꯕꯤꯒꯦ ꯍꯧꯖꯤꯛ ꯂꯥꯛꯑꯣ ꯑꯗꯨꯗꯤ
ꯍꯣꯏ ꯂꯥꯛꯀꯦꯀꯣ ꯎꯝ ꯏꯟꯁꯥꯡ ꯏꯟꯁꯥꯡꯗꯣ ꯌꯥꯝꯅ ꯐꯖꯅ ꯊꯣꯡꯔꯒ ꯊꯝꯃꯣꯀꯣ
ꯍꯣꯏ
ꯑꯍꯥꯎꯕ ꯑꯍꯥꯎꯕ ꯊꯣꯡꯉꯒ ꯊꯝꯃꯣ ꯑꯩ ꯆꯥꯔꯒꯦ
ꯍꯣꯏ ꯍꯣꯏ ꯍꯣꯏ ꯁꯤꯖꯨꯁꯨ ꯊꯝꯕꯤꯒꯦ ꯅꯪꯕꯨꯗꯤ
ꯍꯣꯏ ꯑꯩ ꯍꯣꯁꯇꯦꯜꯗꯕꯤ ꯆꯥꯛꯁꯨ ꯆꯥꯗ꯭ꯔꯦ
ꯍꯣꯏ ꯑꯩ ꯕꯣꯔꯥ ꯁꯤꯡꯖꯨ ꯒꯨꯝꯕ ꯑꯗꯨ ꯀꯔꯤ ꯀꯔꯤ ꯍꯤꯟꯖꯥꯡ ꯆꯪꯅꯤꯡꯅꯤ ꯍꯥꯏꯌꯣ
ꯑꯩꯀꯣ ꯌꯦꯟꯁꯥ ꯑꯣꯛ ꯁꯥ ꯑꯗꯨ ꯌꯥꯝ ꯆꯥꯅꯤꯡꯉꯦ ꯏꯁꯤꯡꯒꯨꯝꯕ ꯕꯣꯔꯥꯒꯨꯝꯕ ꯆꯥꯅꯤꯛꯗꯦ ꯍꯣꯏ
ꯅꯪꯒꯤ ꯏꯃꯥꯗ ꯂꯧꯕꯤꯌꯣꯍꯌꯣ ꯊꯣꯡ ꯕꯤꯌꯣ ꯍꯥꯏꯌꯨꯀꯣ
ꯍꯣꯏ ꯍꯣꯏ ꯇꯧꯕꯤꯒꯦ
ꯍꯣꯏ
ꯋꯥꯔꯤ ꯇꯧꯒꯅꯨ
ꯑꯗꯨ ꯑꯥ ꯀꯔꯤ ꯍꯥꯏꯒꯦ ꯍꯥꯏꯌꯣ
ꯅꯪ ꯅꯪ ꯀꯔꯤ ꯍꯥꯏꯅꯤꯡꯕ꯭ꯔ ꯏꯕꯣ
ꯑꯣ ꯑꯩꯈꯣꯏ ꯑꯩꯈꯣꯏꯒꯤ ꯌꯨꯝꯗ ꯀꯣ
ꯍꯣꯏ
ꯑ ꯏꯔꯨ ꯑꯏ ꯏꯔꯨ ꯅꯠꯇꯦ ꯑꯥ ꯀꯔꯤ ꯀꯔꯤ ꯍꯥꯏꯕ ꯑꯥ ꯅꯣꯡ ꯅꯣꯡ ꯆꯨꯔꯦꯀꯣ
ꯎꯅꯨꯡ ꯆꯨꯕ꯭ꯔꯥ ꯈꯔ ꯈꯔ ꯆꯨꯕ꯭ꯔꯥ ꯌꯥꯝ ꯆꯨꯕ꯭ꯔꯥ
ꯌꯥꯝꯅ ꯆꯨꯑꯦ ꯑꯩꯈꯣꯏꯒꯤ ꯑ ꯔꯣꯝꯗ
ꯑꯩꯈꯣꯏꯒꯤꯔꯣꯝꯗꯗꯤ ꯍꯦ ꯆꯨꯗꯦ
ꯑꯥꯈꯣꯏꯒꯤ ꯂꯣꯝ ꯌꯥꯝꯅ ꯆꯨꯑꯦ ꯑꯗꯨꯗꯤ ꯑꯗꯨꯗꯤ ꯑꯗꯨ ꯑ ꯑꯗꯨꯗꯤ ꯑꯥ ꯑꯩꯒꯤ ꯏꯃꯥꯟꯅꯨꯄꯤ ꯑꯃꯁꯨ ꯑꯁꯤꯗ ꯅꯣꯡꯉꯦ
ꯑꯣ ꯑꯁ ꯇꯜꯂꯦꯍꯦ
ꯍꯣꯏ ꯊꯣꯡ ꯊꯤꯕꯤꯌꯣ
ꯊꯣꯡ ꯊꯤꯕꯤꯌ ꯊꯣꯡ ꯀꯔꯤ ꯇꯧꯔꯦ
ꯑꯩꯅ ꯍꯥꯏꯔꯦ ꯊꯣꯡ ꯊꯣꯡ ꯊꯤꯔꯣ ꯍꯥꯏꯌꯦ ꯑꯩꯅ꯫
ꯀꯅꯥꯕꯨ?
ꯊꯤꯟꯕꯤꯌꯣ ꯍꯥꯏ ꯑꯩꯅ ꯊꯣꯡ ꯊꯤꯟꯕꯤꯌꯣ ꯍꯥꯏꯔꯦ꯫ ꯑꯗꯨ ꯑꯈꯨꯏ ꯔꯣꯜ ꯅꯝꯕꯔ ꯊ꯭ꯔꯤꯕꯨ
ꯑꯣ ꯑꯣ ꯅꯈꯣꯏ ꯔꯣꯜꯅꯝꯕꯔ ꯊ꯭ꯔꯤ ꯕꯨꯔꯥ
ꯍꯣꯏ ꯑꯈꯣꯏ ꯏꯃꯥꯟꯅꯨꯕꯤ ꯔꯣꯜ ꯅꯝꯕꯔ ꯊ꯭ꯔꯤ ꯀꯣ
ꯑꯣ ꯑꯣ ꯅꯪꯒꯤ ꯅꯦꯕꯔꯔꯥ?
ꯍꯣꯏ ꯑꯩꯒꯤ ꯅꯦꯕꯔꯅꯦ ꯑꯁꯤ ꯑꯩꯒꯤꯅꯦꯕꯔ ꯀꯩ ꯀꯔꯤꯁꯨ ꯈꯪꯗꯦ
ꯀꯔꯤꯒꯤ?
ꯈꯪꯗꯦ ꯑꯉꯥꯡ ꯃꯆꯥ ꯃꯥꯂꯦ
ꯑꯉꯥꯡ ꯃꯆꯥ ꯃꯥꯜꯂꯦꯀꯣ
ꯍꯣꯏ ꯑꯗꯨꯗꯤ ꯌꯥꯔꯦ꯫ ꯑꯥ ꯍꯣꯏ ꯅꯦꯛꯁ ꯇꯥꯏꯝ ꯋꯥꯔꯤ ꯁꯥꯒꯦꯀꯣ꯫ ꯑ ꯕ ꯕꯥꯏ
ꯑ